ꯎꯝ ꯇꯥꯔꯦ ꯀꯩꯗꯧꯔꯝꯃꯤꯅꯣ
ꯎꯝ ꯁꯨꯝ ꯂꯩꯔꯝꯕꯅꯦ
ꯆꯥꯔꯦ ꯑꯩꯁꯨ ꯆꯥꯛ ꯆꯥꯛ ꯆꯥꯕꯗꯤ ꯀꯨꯏꯔꯦ ꯑꯗꯨꯒ ꯎꯝ ꯀꯩꯅꯣ ꯁꯨꯝ ꯂꯩꯔꯝꯃꯤ
ꯁꯥꯡ ꯆꯥꯔꯒꯦ
ꯑꯦꯟꯁꯥꯡꯁꯦ ꯑꯩꯁꯦ ꯆꯥꯛ ꯑꯅꯤꯔꯛ ꯆꯥꯔꯨꯔꯦ ꯀꯣ ꯑꯅꯤꯈꯛ ꯆꯥꯔꯦ ꯍꯥꯏꯗꯤ ꯀꯩꯅꯣꯇꯧꯕꯒꯤ ꯑꯈꯣꯏ ꯑꯈꯣꯏꯕꯨꯗꯤ ꯍꯋꯥꯏ ꯊꯣꯡꯉꯦꯕ ꯑꯗꯨ ꯆꯥꯔꯦ ꯑꯗꯨ ꯀꯥꯟꯗ ꯑꯈꯣꯏ ꯊꯪꯅꯕꯒꯤ ꯆꯤꯆꯦ ꯑꯃꯈꯛ ꯅꯍꯥꯟꯗꯩ ꯃꯥꯗꯣ ꯁꯤꯗ ꯃꯣꯏ ꯃꯃꯥꯏ ꯃꯥꯞ ꯄꯥꯝꯁꯤꯗ ꯂꯥꯛꯑꯒ ꯂꯩꯌꯦꯕ
ꯎꯝ
ꯑꯗꯨꯗꯣ ꯃꯥꯗꯣ ꯍꯌꯦꯡꯗꯨ ꯃꯌꯨꯝꯗ ꯍꯜꯂꯗꯧꯕ ꯑꯌꯨꯛ ꯉꯟꯅ ꯑꯗꯨꯗꯨꯒꯤ ꯍꯧꯖꯤꯛꯇꯣ ꯆꯥꯛ ꯆꯥꯁꯦꯅ ꯑꯃꯨꯛ ꯍꯥꯏꯔꯛꯑꯕ ꯑꯩ ꯆꯥꯛ ꯆꯥ ꯇꯣꯛꯀꯥꯟꯗ
ꯎꯝ
ꯑꯗꯨꯗꯨꯒꯤ ꯀꯩꯅꯣ ꯇꯧꯔꯦ ꯌꯦꯟ ꯊꯣꯡꯕꯁꯨ ꯆꯥꯔꯦ ꯏꯟꯖꯥꯡ ꯑꯅꯤ ꯆꯥꯔꯦ ꯍꯣꯏ ꯑꯩ ꯗꯣ ꯃꯥꯟꯅꯦ ꯑꯩꯗꯣ ꯑꯩꯗꯣ ꯍꯧꯖꯤꯛꯇꯣ ꯈꯥꯔ ꯅꯣꯏꯈꯠꯂꯦꯅ ꯏꯁꯥꯁꯦ ꯀꯟꯅ ꯁꯦꯝꯗꯅ ꯈꯣꯠꯇꯅ ꯌꯥꯝꯒ ꯆꯥꯗꯕꯤꯗ ꯗꯥꯏꯇꯤꯡ ꯇꯧꯔꯤꯕꯅꯦ ꯍꯥꯏꯕ ꯑꯗꯣ ꯑꯌꯨꯛꯀ ꯍꯣꯏ ꯑꯌꯨꯛꯀꯇꯣ ꯑꯩꯗꯣ ꯄꯨꯡ ꯃꯔꯤꯗꯩ ꯍꯧꯒꯠꯂꯦꯕꯀꯣ ꯑꯗꯨꯗꯨꯒ ꯋꯥꯛꯀꯤꯡ ꯆꯠꯂꯦꯕ ꯑꯗꯨꯒ ꯋꯥꯛꯀꯤꯡ ꯆꯠꯇꯅ ꯈꯣꯠꯇꯅ ꯃꯁꯤꯗꯩꯁꯤꯗ ꯆꯥꯛꯀꯁꯤ ꯌꯥꯝ ꯌꯥꯝ ꯆꯥꯁꯤꯟꯗꯕꯤꯗ ꯍꯣꯏ ꯁꯥꯟꯅꯅꯕ ꯀꯟꯅ ꯇꯧꯖꯔꯤꯕꯅꯦ ꯍꯥꯏꯕ ꯑꯩꯁꯦ ꯍꯧꯖꯤꯛ
ꯎꯝ
ꯗꯣ
ꯑꯦꯟꯁꯥꯡ ꯑꯍꯥꯎꯕꯅ ꯁꯣꯟꯊꯍꯟꯗ꯭ꯔꯕꯣ
ꯑꯗꯨꯅꯦ ꯍꯥꯏꯁꯦ
ꯑꯈꯣꯏꯗꯤ ꯉꯁꯤ ꯊꯔꯣꯏ ꯊꯣꯡꯕ ꯆꯥꯏꯌꯦ
ꯊꯔꯣꯏ ꯊꯣꯡꯉꯦ ꯎꯝ ꯑꯍꯥꯎꯕꯅꯦ ꯑꯩꯗꯤ ꯈꯦꯆꯤ ꯑꯝꯇ ꯆꯥ ꯗ꯭ꯔꯤꯌꯦ ꯑꯈꯣꯏꯒꯤꯗꯣ ꯑꯃ ꯑꯁꯅꯥꯝ ꯖꯇ꯭ꯔꯥ ꯍꯥꯏꯕ꯭ꯔꯥ ꯑꯃ ꯈꯦꯆ꯭ꯔꯤ ꯊꯣꯡꯕ ꯌꯥꯕꯗꯣ ꯍꯌꯦꯡ ꯆꯤꯠ ꯗꯦꯠ ꯊꯥꯔꯇꯤꯗ ꯑꯣꯏ ꯍꯥꯏꯕꯅꯦꯕ ꯑꯗꯨꯗꯨꯒꯤ ꯀꯩꯅꯣ ꯑꯗꯨ ꯌꯧꯗ꯭ꯔꯗꯤ ꯑꯈꯣꯏ ꯃꯥꯅ ꯊꯣꯡꯉꯣꯏꯅ ꯑꯝꯇ ꯊꯣꯡꯗꯦꯕ ꯑꯈꯣꯏ ꯅꯍꯋꯥꯏꯗꯩꯁꯨ ꯁꯨꯝ ꯊꯣꯡꯉꯛꯇꯕꯒꯤ
ꯑꯈꯣꯏꯁꯨ ꯊꯣꯡꯗꯦ ꯃꯤꯅ ꯊꯤꯜꯂꯛꯄꯅꯦ ꯑꯈꯣꯏꯁꯨ ꯎꯝ ꯉꯔꯥꯡ ꯅꯨꯃꯤꯗꯥꯡ ꯊꯔꯣꯏ ꯊꯣꯡꯉꯦ ꯎꯝ ꯑꯗꯨꯒꯤ ꯊꯔꯣꯏꯗꯨꯒ ꯆꯥꯔꯦ ꯑꯌꯨꯛꯇꯕꯨꯗꯤ ꯌꯦꯟꯗꯦꯝ ꯏꯔꯣꯜꯂꯦ ꯑꯗꯨꯒ ꯃꯤꯒꯤ ꯈꯦꯆ꯭ꯔꯤ ꯊꯤꯜꯂꯛꯄ ꯑꯗꯨꯒ ꯇꯧꯔꯒ ꯆꯥꯔꯦ ꯅꯍꯥꯟꯈꯩꯗꯤ ꯁꯨꯝ ꯊꯔꯣꯏ ꯊꯣꯡꯕꯁꯦ ꯀꯩꯅꯣꯒ ꯊꯣꯡꯉ ꯆꯥꯏꯌꯦꯕ ꯀꯣ ꯁꯧꯒ꯭ꯔꯤꯒꯨꯝꯕ ꯈꯥꯃꯦꯟꯁꯤꯟꯒꯨꯝꯕ ꯉꯔꯥꯡꯗꯤ ꯁꯣꯏꯕꯨꯝ ꯊꯣꯡꯉꯦ ꯁꯣꯏꯕꯨꯝꯒ ꯌꯥꯝ ꯍꯥꯎꯋꯦ ꯁꯣꯏꯕꯨꯝ ꯊꯣꯡꯕꯗꯨꯁꯨ
ꯎꯝ ꯍꯥꯎꯕꯅꯦ ꯑꯃ ꯃꯣꯏ ꯆꯤꯆꯦ ꯑꯥ ꯐꯨꯔꯤꯠ ꯇꯨꯒꯤꯕꯗꯣ ꯑꯗꯨꯗꯤ ꯑꯗꯨꯝ ꯐꯨꯔꯤꯠꯇꯣ ꯀꯔꯝ ꯀꯥꯟꯗ ꯂꯣꯏꯔꯛꯇꯧ ꯃꯥꯜꯂꯦ
ꯉꯁꯤ ꯆꯠꯈ꯭ꯔꯦꯕ ꯃꯥꯗꯣ ꯑꯗꯨꯒ ꯗꯦꯠ ꯐꯣꯔꯗ ꯂꯥꯛꯀꯅꯤꯕ ꯃꯥꯏ ꯅꯨꯄꯥꯗꯣ ꯃꯥꯗꯤ ꯂꯥꯛꯑꯣꯏ ꯑꯗꯨꯗ ꯄꯤꯔꯛꯀꯅꯤꯅ ꯍꯥꯏꯕꯅꯦ ꯑꯩ ꯑꯃ ꯂꯧꯋꯦꯕ ꯍꯟꯗꯛ ꯃꯥꯅ ꯄꯨꯔꯛꯄꯗ ꯑꯗꯨꯁꯨ ꯈꯥꯔ ꯆꯥꯎꯋꯦ ꯑꯪ ꯑꯥ ꯈꯥꯔ ꯆꯥꯎꯋꯦꯕ ꯑꯗꯨꯁꯨ ꯑꯩꯅ ꯇꯥꯏꯁꯤꯜꯂꯛꯑꯣꯅ ꯄꯤꯈꯔꯦ ꯑꯗꯨꯒ ꯗꯦꯠ ꯐꯣꯔꯗ ꯄꯨꯔꯛꯀꯅꯤ ꯍꯥꯏ ꯂꯥꯡꯗꯦ ꯑꯩꯒꯤꯗꯤ ꯑꯗꯨꯝ ꯑꯆꯝꯕꯗꯅꯤ ꯄ꯭ꯂꯦꯟꯗ ꯑꯥ ꯁꯨꯃꯥꯏ ꯍꯥꯏꯅ ꯍꯥꯏ
ꯑ ꯑꯇꯨꯕꯨ ꯑꯩꯅ ꯃꯥꯅ ꯄꯨꯔꯛꯑꯒ ꯂꯧꯕꯗꯣ ꯂꯨꯄꯥ ꯀꯌꯥꯗ ꯂꯧꯍꯧꯋꯦ
ꯂꯨꯄꯥ ꯆꯥꯅꯤ ꯑꯗꯣ ꯐꯨꯔꯤꯠ ꯐꯨꯔꯤꯠꯇꯨꯒꯤ ꯃꯈꯥꯗꯤ ꯄꯣꯜꯂꯦ
ꯑꯝ
ꯑꯗꯨꯝ ꯀꯩꯅꯣꯒꯨꯝꯕ ꯎꯝ ꯁ꯭ꯇꯥꯏꯜ ꯑꯝꯇ ꯌꯥꯎꯔꯛꯇꯕ ꯑꯥꯝꯂꯦꯁꯀꯨꯝꯕ ꯑꯣꯏꯌꯦꯕ ꯌꯥꯎꯋꯦꯕ ꯑꯗꯨꯒꯨꯝꯕꯗꯨꯅ ꯈꯥꯔ ꯍꯣꯡꯕ ꯃꯥꯜꯂꯦ ꯑꯗꯨ ꯄꯨꯂꯛꯄꯨꯗꯤ ꯍꯪꯗꯦ
ꯆꯥꯝꯃ ꯌꯥꯡꯈꯩꯒꯨꯝꯕꯗꯒ ꯌꯣꯟꯕ ꯃꯥꯜꯂꯦ ꯃꯤ ꯁꯨꯝ ꯌꯣꯟꯅꯕꯗꯣ
ꯑꯗꯣ ꯃꯥꯅ ꯍꯥꯏꯔꯛꯏꯁꯦ ꯁꯨꯃꯥꯏꯅ ꯑꯈꯣꯏ ꯁꯤꯗꯒꯤ ꯏꯇꯩ ꯑꯃ ꯕꯁ ꯆꯦꯜꯂꯦꯕ ꯏꯝꯐꯥꯜꯗ ꯑꯗꯣ ꯑꯗꯝ ꯐꯨꯔꯤꯠꯇꯣ ꯇꯨꯔ ꯇꯨꯔ ꯄꯤꯔꯛꯀꯦ ꯍꯥꯏꯕ ꯅꯣꯡꯃꯗ ꯐꯨꯔꯤꯠ ꯑꯃꯗꯩꯗꯤ ꯀꯩꯁꯨ ꯍꯦꯟꯅ ꯉꯝꯗꯦ ꯍꯥꯏꯕꯀꯣ
ꯇꯨꯕꯗꯣ ꯍꯥꯏꯗꯤ ꯃꯥ ꯑꯇꯣꯞꯄ ꯊꯕꯛꯁꯨ ꯇꯧꯕ꯭ꯔꯣ ꯍꯥꯏꯗꯤ ꯃꯤꯗꯣ ꯃꯌꯥꯝ ꯃꯌꯥꯝ ꯇꯨꯕ ꯇꯨꯕ ꯉꯝꯗꯕꯁꯨ ꯂꯩꯗꯅ
ꯑꯪ ꯃꯊꯟꯗꯅꯦꯕ ꯑꯉꯥꯡꯁꯨ ꯆꯦꯟꯕꯅꯦꯕ ꯃꯥꯗꯣ ꯑꯪ ꯑꯗꯨꯝ ꯅꯣꯡꯃꯗ ꯑꯪ ꯐꯨꯔꯤꯠ ꯑꯃꯗꯩꯁꯨ ꯍꯦꯟꯅ ꯀꯩꯁꯨ ꯉꯝꯗꯦ ꯍꯥꯏꯕ ꯄꯨꯔ ꯎꯝ ꯐꯨꯔꯤꯠ ꯇꯔꯥ ꯀꯨꯟꯒꯤ ꯆꯥꯡꯗꯣ ꯇꯨꯔꯒ ꯑꯗꯨꯃꯥꯏꯅ ꯁ꯭ꯇꯥꯏꯜꯗꯣ ꯐꯖꯕ ꯈꯜꯂꯛ ꯈꯜꯂ ꯑꯗꯨꯝ ꯌꯦꯡꯉꯛꯀꯦ ꯍꯥꯏꯕꯅꯦꯕ ꯑꯗꯨꯒ ꯑꯗꯨꯝ ꯇꯨꯔꯛꯑꯒ ꯐꯨꯔꯤꯠ ꯇꯔꯥ ꯀꯨꯟ ꯁꯨꯔꯀꯥꯟꯗ ꯍꯧꯖꯤꯛꯀꯤ ꯏꯇꯩꯗꯨꯗ ꯄꯤꯔꯛꯀꯦ ꯍꯥꯏꯌꯦꯕ ꯄꯤꯔꯒ ꯁꯤꯗ ꯅꯣꯏꯅ ꯑꯄꯥꯝꯕ ꯁ꯭ꯇꯥꯏꯜ ꯂꯩꯔ ꯑꯗꯨꯝ ꯍꯥꯏꯔꯛꯑꯣ ꯃꯥ ꯇꯨꯔꯛꯀꯦ ꯍꯥꯏꯕ ꯑꯗꯨꯒ ꯃꯥꯅ ꯇꯨꯔꯛꯏꯕꯗꯨꯗꯒꯤ ꯑꯄꯥꯝꯕ ꯌꯥꯎꯔꯁꯨ ꯑꯗꯨꯝ ꯌꯣꯜꯂꯣꯅ ꯍꯥꯏ ꯐꯨꯔꯤꯠ ꯃꯉꯥ ꯌꯣꯟꯕꯗ ꯐꯨꯔꯤꯠ ꯑꯃ ꯑꯣꯐꯔ ꯄꯤꯅꯤꯌꯦ
ꯎꯝ ꯌꯥꯝ ꯐꯩꯅꯦ ꯑꯗꯨꯗꯤ
ꯎꯝ
ꯅꯪ ꯑꯗꯨꯗꯤ ꯐꯨꯔꯤꯠ ꯌꯥꯝ ꯂꯩ ꯂꯤꯠꯄ ꯐꯪꯗꯧꯔꯦ
ꯐꯪꯗꯣꯔꯦ ꯈꯔ ꯌꯥꯝ ꯌꯣꯜꯂꯒ ꯅꯪ ꯈ ꯌꯥꯝ ꯂꯩꯔꯣ ꯑꯗꯨꯗꯤ ꯎ
ꯑꯔꯩꯕ ꯃꯤꯒꯤꯗꯤ ꯑꯣꯐꯔ ꯄꯤꯔꯣꯏꯗ꯭ꯔꯣ
ꯑꯗꯨꯝ ꯐꯨꯔꯤꯠ ꯀꯩꯅꯣ ꯇꯧ ꯇꯨꯔꯛꯄꯗꯣ ꯑꯍꯜꯒꯤ ꯃꯥꯟꯕꯁꯨ ꯌꯥꯎꯋꯦꯕꯀꯣ ꯑꯝꯂꯦꯛꯁꯀꯨꯝꯕ ꯀꯩꯗꯧꯕꯗꯨꯅ ꯑꯗꯨꯒ ꯑꯗꯨꯝ ꯂꯩꯁꯥꯕꯤꯒꯤ ꯌꯣꯟꯕꯗꯤ ꯑꯗꯨꯝ ꯀꯩꯊꯦꯜꯗ ꯌꯣꯟꯕꯒꯨꯝꯕꯗꯣ
ꯍꯣꯏ ꯑꯥ ꯍꯥꯏꯗꯤ ꯑꯗꯨꯝ ꯂꯩꯁꯥꯕꯤꯒꯤꯅꯦꯅ ꯈꯤꯇꯪ ꯗꯤꯖꯥꯏꯟꯒ ꯌꯥꯎꯔꯒ
ꯑꯪ ꯀꯨꯔꯇꯤꯒꯨꯝꯕꯁꯨ ꯇꯨꯔꯛꯑꯦ ꯀꯨꯔꯇꯤ ꯃꯀꯛꯀꯨꯝꯕ ꯏꯁꯇꯥꯏꯜꯗꯣ ꯌꯥꯝ ꯌꯥꯝꯃꯦ
ꯑꯥꯎ ꯑꯗꯨꯝ ꯀꯩꯅꯣ ꯇꯧꯕ꯭ꯔꯥ ꯑꯗꯨꯝ ꯐꯖꯅ ꯍꯥꯏꯗꯤ ꯂꯩꯗꯅ ꯐꯨꯔꯤꯠꯇꯣ ꯃꯈꯨꯠ ꯅꯥꯟꯅ ꯑꯗꯨꯝ
ꯑꯥ ꯃꯈꯨꯠꯇꯤ ꯌꯥꯝ ꯅꯥꯜꯂꯦ ꯑꯩꯒꯤ ꯑꯃ ꯂꯩꯔꯤꯗꯣ ꯌꯦꯡꯉꯣꯕꯀꯣ ꯆꯞ ꯃꯥꯟꯅꯩ ꯀꯩꯊꯦꯜꯗ ꯌꯣꯟꯕꯗꯨꯒ
ꯑꯥ
ꯐꯤꯗꯨꯕꯨꯗꯤ ꯑꯩꯈꯣꯏꯅ ꯈꯔ ꯐꯕ ꯐꯤ ꯇꯧ ꯍꯥꯏ ꯇꯥꯔꯦ ꯈꯔ ꯇꯥꯡꯉꯛꯀꯅꯤꯗꯅ ꯃꯥꯅ ꯄꯨꯔꯛꯏꯕ ꯐꯤꯗꯨꯗꯤ ꯑꯃ ꯀꯩꯁꯨ ꯌꯥꯝ ꯀꯨꯏꯅ ꯐꯤꯔꯦꯜ ꯑꯣꯏꯕꯗꯤ ꯌꯥꯔꯣꯏꯕ ꯑꯗꯨꯒ ꯁꯨꯝ
ꯑꯗꯨꯑꯣꯏꯁꯨ ꯁꯨꯝ ꯑꯌꯨꯛ ꯅꯨꯡꯗꯥꯡ ꯀꯥꯂꯦꯟꯊꯥꯒꯨꯝꯕꯒꯤ ꯂꯤꯠꯅꯕꯅꯤꯅ ꯍꯥꯏꯗꯤ ꯑꯗꯨꯝ ꯀꯦꯇꯔ ꯈꯪꯗꯦ ꯄꯩꯁꯥ ꯈꯔ ꯂꯩꯔꯗꯤ ꯑꯗꯨꯝ ꯇꯣꯞ ꯀꯨꯝꯕ ꯐꯖ ꯐꯖꯕꯁꯨ ꯇꯨꯍꯟꯒꯦ ꯈꯟꯕꯅꯦꯕ ꯑꯗꯣ ꯑꯩꯒꯤ ꯑꯃꯅꯍꯥꯟ ꯈꯔ ꯅꯍꯥꯟ ꯈꯔ ꯀꯨꯏꯔꯕ ꯑꯃ ꯁꯦꯟꯒ꯭ꯔꯥꯎ ꯂꯣꯟꯕꯒꯤ ꯍꯥꯏꯒꯤꯕ ꯗꯣ ꯑꯗꯨꯒꯤꯗꯨꯁꯨ ꯀꯩꯅꯣ ꯇꯧꯔꯦꯕ ꯑ ꯂꯣꯟꯕꯗꯨ ꯅꯍꯥꯟꯗꯤ ꯑꯩꯈꯣꯏ ꯏ ꯅꯉꯣꯟꯗ ꯍꯥꯏꯔꯛꯑꯦ ꯑꯉꯥꯡ ꯃꯆꯥꯗꯣ ꯁꯨꯝ ꯆꯦꯟꯕꯅꯤꯅ ꯐꯪꯗꯦ ꯗꯅ ꯑꯗꯣ ꯍꯧꯖꯤꯛ ꯍꯧꯖꯤꯛꯄꯨꯗꯤ ꯑꯗꯨꯝ ꯍꯥꯏꯗꯤ ꯑꯉꯥꯡꯗꯨ ꯃꯈꯣꯡꯅ ꯑꯗꯨꯝ ꯍꯥꯏꯗꯤ ꯁꯟ ꯁꯥꯅ ꯐꯖꯅ ꯑꯗꯨꯝ ꯈꯔ ꯆꯠꯂꯕ ꯂꯦꯡꯁꯨ ꯂꯦꯡꯕꯨꯗꯤ ꯂꯦꯡꯉꯁꯨ ꯍꯧꯖꯤꯛ ꯑꯃꯨꯛ ꯈꯤꯇꯪ ꯁꯦꯟꯅꯕꯗꯣ ꯍꯥꯟꯅꯗꯤ ꯑꯗꯨ ꯀꯣꯏꯄꯝ ꯄꯨꯝꯗꯅ ꯈꯣꯠꯇꯅ ꯇꯧꯔꯝꯕꯅꯤꯅ
ꯎꯝ
ꯑꯗꯨꯃꯥꯏꯅ ꯇꯧꯕꯒꯤ ꯍꯥꯏꯗꯤ ꯃꯤꯔꯣꯟꯗꯁꯨ ꯌꯥꯝ ꯂꯩꯇꯕꯗꯣꯅꯗꯣ ꯑꯗꯨꯃꯥꯏꯅ ꯇꯧꯕ ꯑꯗꯣ ꯍꯧꯖꯤꯛ ꯇꯤ ꯐꯔꯗ ꯃꯥꯗꯣ ꯂꯣꯟꯁꯤꯜꯂꯛꯑꯒꯦꯅ ꯍꯥꯏꯌꯦꯕ ꯑꯩꯈꯣꯏ ꯁ꯭ꯋꯥꯏ ꯊꯦꯡꯅꯕ ꯁ꯭ꯋꯥꯏ ꯗ ꯍꯥꯏꯗꯤ ꯍꯟꯗꯛ ꯆꯍꯤꯁꯤꯗ ꯑ ꯄꯣꯏꯅꯨ ꯋꯥꯛꯆꯤꯡ ꯁ꯭ꯋꯥꯏꯗ ꯂꯨꯍꯣꯡꯗꯧꯕꯁꯦ ꯍꯥꯏꯗꯤ ꯑꯅꯤ ꯂꯩꯔꯦꯕ ꯃꯤ ꯑꯗꯣ ꯑꯩꯈꯣꯏ ꯌꯨꯝ ꯁꯨꯝ ꯊꯪꯅꯕ ꯉꯥꯛꯇꯅꯤꯅ ꯑꯗꯨꯝ ꯆꯠꯇꯧ ꯂꯩꯔꯦꯗꯅꯀꯣ ꯑꯗꯨꯗꯤ ꯑꯩꯅ ꯗꯤꯗ ꯅꯪꯅꯕ ꯂꯣꯟꯕꯤꯌꯣꯅ ꯍꯥꯏꯕꯅꯦꯕ
ꯀꯌꯥꯃꯨꯛ ꯑꯣꯏꯒꯦ
ꯀꯩ
ꯄꯩꯁꯥ ꯃꯃꯜ
ꯑꯩꯒꯤꯗꯨꯗꯤ ꯑꯩꯅ ꯐꯤꯁꯨ ꯂꯩꯔꯦꯕꯀꯣ ꯑꯗꯨꯒ ꯑꯃ ꯇꯨꯅꯕ ꯏꯁꯄꯣꯟ ꯇꯣ
ꯎꯝ
ꯑꯗꯨꯏꯗꯨꯁꯨ ꯂꯩꯔꯦꯕ ꯑꯩꯅ ꯑꯗꯨ ꯂꯩꯕꯗꯣ ꯃꯄꯥꯛ ꯑꯣꯏꯅ ꯐꯪ ꯍꯥꯏꯗꯤ ꯃꯄꯥꯛ ꯃꯄꯥꯛ ꯑꯣꯏꯅ ꯂꯩꯗꯗꯤ ꯌꯥꯗꯦ ꯍꯥꯏꯌꯦꯕꯀꯣ ꯑꯗꯨꯗ ꯑꯈꯣꯏꯒꯤ ꯅꯤꯅꯦ ꯈꯪꯅꯕ ꯑꯃ ꯂꯩꯕ ꯃꯥꯒꯤ ꯕꯦꯒ ꯑꯗꯨꯝ ꯇꯨꯏꯑꯕ ꯃꯥꯕꯨꯗꯤ ꯑꯗꯨ ꯃꯥꯒꯤꯗꯨꯗꯩ ꯑꯩꯅ ꯑꯃ ꯆꯦꯠ ꯑꯃ ꯂꯩꯒꯦꯅ ꯍꯥꯏꯕ ꯑꯗꯨꯅꯤꯅꯦ ꯑꯗꯨꯝ ꯄꯩꯁꯥꯁꯨ ꯂꯧꯍꯧꯗ꯭ꯔꯦ ꯑꯗꯣ ꯑꯗꯨꯝ ꯄꯤꯔꯛꯑꯦꯕ ꯑꯃ ꯇꯨꯕꯒꯤ ꯇꯧꯅꯕꯒꯤ ꯑꯩ ꯑꯩꯒꯤ ꯇꯨꯅꯕꯗꯣ ꯄꯤꯔꯛꯑꯦ ꯑꯩ ꯏꯁꯄꯣꯟꯁ ꯑꯗꯨꯗꯩ ꯃꯉꯣꯟꯗꯩ ꯂꯧꯔꯦ ꯑꯗꯨꯗꯨꯒ ꯐꯤꯗꯨꯗ ꯐꯤꯗꯨ ꯃꯤꯇꯔ ꯃꯤꯇꯔ ꯇꯪꯈꯥꯏꯔꯣ ꯃꯤꯇꯔ ꯑꯃꯔꯣ ꯂꯩꯕꯅꯤꯅꯦ
ꯎꯝ ꯔꯦꯁꯟꯒꯤ ꯃꯑꯣꯡꯗ ꯇꯧꯕꯗꯨꯔꯣ
ꯀꯩꯅꯣꯗꯣ ꯑꯃ ꯑꯩꯒꯤ ꯇꯣꯞꯁ ꯑꯃ ꯐꯨꯔꯤꯠ ꯂꯩꯕꯗꯣ ꯐꯤ ꯑꯗꯨꯏ ꯐꯤꯗꯥ ꯑꯗꯨꯗꯨꯗ ꯑꯥ ꯑꯗꯨꯒꯤꯗꯨꯗ ꯀꯩꯅꯣ ꯁ꯭ꯀꯥꯏ ꯕ꯭ꯂꯨ ꯃꯆꯨꯒꯤ ꯏꯁꯤꯡ ꯃꯆꯨ ꯑꯗꯨꯝ ꯏꯪ ꯏꯪ ꯂꯥꯎꯔꯒ ꯐꯖꯕ ꯃꯆꯨꯗꯣ
ꯎꯝ
ꯑꯗꯨꯅꯦꯕ ꯑꯗꯨꯒ ꯗꯤꯖꯥꯏꯟꯗꯨꯅ ꯑꯩꯅ ꯐꯣꯟꯗꯒꯤ ꯌꯦꯡꯉꯦ ꯂꯩ ꯂꯣꯟꯕ ꯈꯣꯠꯄꯒꯤ ꯃꯑꯣꯡꯗꯣ ꯑꯗꯨꯒ ꯊꯥ ꯃꯑꯣꯡ ꯊꯥꯕꯗꯣ ꯑꯗꯨꯗꯨꯅ ꯈꯤꯇꯪꯗꯤ ꯌꯥꯝꯃꯦꯕꯀꯣ ꯂꯣꯟꯕꯗꯣ ꯐꯕꯨꯗꯤ ꯌꯥꯝ ꯐꯖꯕ ꯍꯥꯏꯗꯤ ꯂꯩꯗꯣ ꯃꯅꯥꯒ ꯀꯩꯀꯥ ꯄꯥꯟꯕ ꯀꯩꯀꯥ ꯌꯥꯝ ꯌꯥꯎꯔꯒ ꯈꯥꯔ ꯍꯥꯏꯗꯤ ꯈꯨꯠ ꯈꯥꯔ ꯆꯪ ꯆꯪꯉꯒ ꯃꯇꯝꯁꯨ ꯈꯥꯔ ꯆꯪꯗꯧꯕ
ꯎꯝ
ꯒꯤ ꯀꯩꯅꯣꯅ ꯍꯥꯏꯗꯤ ꯑꯉꯥꯡꯗꯨꯁꯨ ꯆꯦꯟꯕꯅꯤꯅ ꯈꯥꯔ ꯊꯨꯗꯧꯕ ꯑꯗꯨꯒ ꯂꯣꯟꯕꯗꯣ ꯊꯨꯟ ꯖꯔ ꯆꯠꯇꯧꯕ ꯑꯣꯏꯅ ꯀꯩꯅꯣ ꯂꯣꯜꯂꯁꯦꯅ ꯍꯥꯏꯔꯛꯑꯦ ꯃꯥꯗꯣ ꯑꯗꯨꯗꯨꯒꯤ ꯑꯩꯅ ꯀꯩꯅꯣ ꯈꯜꯂꯦ ꯃꯑꯣꯡ ꯑꯃꯗꯤ ꯈꯜꯂꯦ ꯑꯗꯨꯗꯨꯒ ꯊꯥꯈꯤꯕꯅꯤꯗ ꯑꯗꯨꯝ ꯑꯗꯨꯝ ꯐꯖꯩꯕ ꯑꯗꯨꯝ ꯆꯝꯅ ꯑꯗꯨꯃꯥꯏ ꯑꯣꯏꯅ ꯑ ꯏꯪꯏꯪ ꯑꯗꯨꯝꯃꯥꯏꯅ ꯑꯣꯏꯅ ꯇꯧꯔꯣꯅ ꯍꯥꯏꯒꯤꯕꯅꯦ ꯑꯗꯨꯒ ꯁꯨꯝ ꯃꯔꯤ ꯃꯔꯤ ꯄꯥꯟꯕꯣ ꯑꯗꯨꯕꯨꯗꯤ ꯑꯗꯨꯝ ꯑꯍ ꯀꯩꯅꯣ ꯑꯣꯏꯅ ꯄꯥꯜꯂꯅꯤꯗꯅ ꯑꯗꯨꯗꯨꯒ ꯁꯨꯝ ꯃꯅꯥ ꯄꯥꯏꯅꯕ ꯄꯥꯟꯕꯗꯣ ꯑꯗꯨꯏꯗꯨ ꯆꯔꯤꯛꯅ ꯄꯥꯟꯕꯗꯣ ꯑꯩ ꯌꯥꯝ ꯄꯥꯝꯗꯦꯕ ꯈꯥꯔ ꯂꯩꯔꯒꯁꯨ ꯑꯗꯨꯝ ꯂꯟꯊꯣꯛꯂꯛꯄꯅꯦꯕ ꯑꯗꯨꯗꯨꯅ ꯑꯪ ꯑꯗꯨꯗꯨꯅ ꯑꯩꯅ ꯑꯗꯨꯝ ꯐꯤꯅ ꯈꯤꯇꯪ ꯄꯥꯛ ꯇꯣꯔꯒ ꯁꯨꯝ ꯄꯥꯟꯕꯗꯣ
ꯎꯝ
ꯄꯥꯜꯂꯛꯑꯣꯅ ꯍꯥꯏꯈꯤꯕ
ꯍꯧꯖꯤꯛꯄꯨꯗꯤ ꯁꯨꯝ ꯆꯠꯅꯕꯤ ꯑꯣꯏꯕꯩ ꯇꯧꯕ ꯑꯗꯨ ꯊꯥꯏꯅꯉꯩꯒꯤ ꯐꯤꯅ ꯑꯄꯥꯕꯗꯨꯅ ꯍꯦꯟꯅ ꯐꯖꯕꯅꯦ
ꯑꯪ ꯑꯗꯨꯅꯦ ꯑꯩ ꯑꯗꯨ ꯐꯤꯅ ꯑꯣꯏꯅ ꯄꯥꯜꯂꯣ ꯍꯥꯏꯕ ꯑꯩ ꯆꯔꯤꯛꯅ ꯄꯥꯟꯕꯗꯨ ꯌꯥꯝ ꯄꯥꯝꯗꯦꯕ ꯂꯟꯁꯨꯟ ꯂꯟ ꯊꯣꯛꯂꯛꯄꯅꯦꯕꯀꯣ ꯀꯣ ꯐꯅꯌꯥꯝ ꯆꯤꯟꯅ ꯇꯧꯋꯦ ꯍꯥꯏꯔꯁꯨ ꯑꯗꯨꯝ ꯄꯥꯏꯅꯔꯛꯄꯗ ꯂꯪꯟꯊꯣꯛꯂꯛꯄꯅꯦ ꯃꯔꯤꯟ ꯆꯠꯂꯛꯄꯗꯣ ꯂꯪꯗꯣ ꯑꯗꯨꯃꯥꯏꯅ ꯇꯧꯕꯅꯦꯕ ꯊꯤꯔꯛꯄꯅꯦ ꯃꯆꯨ ꯁꯨꯝ ꯀꯣꯛꯊꯔꯛꯄꯅꯤꯗ ꯑꯗꯨꯒꯤ ꯄꯥꯝꯗꯕ ꯑꯗꯨꯗꯨꯒꯤ ꯑꯩꯅ ꯑꯗꯨꯝ ꯀꯩꯅꯣ ꯑꯣꯏꯅ ꯇꯧꯔꯛꯑꯣꯅ ꯍꯥꯏ ꯃꯔꯤꯗꯣ ꯀꯩꯅꯣ ꯂꯪ ꯀꯩꯅꯣ ꯂꯪ ꯅꯠꯇꯕꯤꯗ ꯑꯗꯨꯝ ꯐꯤꯅ ꯄꯥꯜꯂ ꯑꯣꯅ ꯑꯩꯅ ꯍꯥꯏꯒꯞ ꯑꯗꯨꯝ ꯀꯩꯅꯣ ꯈꯥꯔ ꯍꯞꯇꯥꯃꯨꯛꯇꯗꯤ ꯃꯥꯗꯣ ꯂꯣꯏꯔꯛꯑꯗꯧ ꯃꯥꯜꯂꯦ ꯑꯗꯨ ꯂꯣꯏꯔ ꯑꯩ ꯅꯣꯏꯗ ꯌꯦꯡꯍꯟꯒꯦ
ꯌꯦꯡꯍꯜꯂꯣ ꯑꯩ ꯌꯦꯡꯅꯤꯡꯉꯦ ꯐꯖꯗꯣꯏ ꯃꯥꯜꯂꯦ
ꯑꯪ ꯍꯣꯏ ꯑꯗꯣ ꯑꯗꯨ ꯂꯩꯕ ꯃꯆꯨ ꯐꯤ ꯃꯆꯨꯗ ꯂꯩꯕꯗꯨꯁꯨꯅꯦ ꯑꯈꯣꯏ ꯃꯥꯒ ꯑꯩꯒ ꯉꯥꯡꯅꯔꯤꯅꯦ ꯍꯥꯏꯗꯤ ꯃꯥꯅ ꯀꯩꯅꯣ ꯇꯧꯅꯤꯡꯕꯗꯣ ꯍꯥꯏꯗꯤ ꯏꯃꯥꯅ ꯑꯩꯈꯣꯏ ꯃꯥꯥꯅ ꯍꯥꯏꯁꯤꯅ ꯃꯥ ꯑꯏꯪꯕꯗꯣ ꯁꯨꯝ ꯇꯧꯋꯦꯌꯦ ꯑꯩ ꯅꯍꯥꯟꯅꯅ ꯍꯥꯏꯕ ꯑꯗꯨꯁꯨ ꯑꯩꯅ ꯏꯪ ꯏꯪ ꯂꯥꯎꯕ ꯃꯆꯨꯗꯣ ꯄꯥꯝꯃꯦ ꯍꯥꯏꯕ ꯑꯈꯣꯏ ꯃꯥꯅ ꯈꯜꯂꯛꯄꯗꯨꯅ ꯑꯩꯅ ꯄꯥꯝꯗꯕ ꯍꯣꯏ ꯑꯗꯨꯅꯤ ꯍꯥꯏꯗꯤ ꯗꯨꯝ ꯀꯨꯏꯅ ꯇꯧꯕ ꯌꯥꯕ ꯄꯣꯠꯇꯣ ꯄꯥꯝꯃꯦꯕ ꯍꯣꯏ ꯍꯣꯏ ꯍꯣꯏ ꯍꯣꯏ ꯑꯗꯨꯅꯤ ꯑꯗꯨꯒ ꯀꯩꯅꯣ ꯑꯃꯒꯤ ꯃꯃꯥꯃꯨꯛꯇ ꯂꯩꯒꯤꯕ ꯕꯦꯛ ꯇꯣ ꯑꯃ ꯆꯦꯜꯂꯒ ꯑꯣꯟꯂꯥꯏꯟꯗꯒꯤ ꯑꯗꯨ ꯕꯦꯛꯇꯣ ꯍꯧꯖꯤꯛ ꯄꯥꯎ ꯁꯪꯒꯥꯗ꯭ꯔꯤ ꯍꯥꯏꯕ ꯗ ꯨꯕꯦꯛꯇꯣ ꯍꯦꯛ ꯂꯩꯕꯗꯩ ꯑꯩ ꯀꯣꯏꯕ ꯑꯃꯨꯛꯐꯥꯎ ꯆꯠꯇ꯭ꯔꯤ ꯌꯥꯔꯕꯅꯦ ꯑꯗꯣ ꯆꯠꯅꯉꯥꯏꯁꯨ ꯂꯩꯇꯦ ꯀꯩꯝꯇ ꯂꯩꯇꯦ ꯄꯨꯅꯕ ꯃꯤ ꯂꯩꯇꯦ ꯄꯩꯁꯥꯁꯨ ꯂꯩꯇꯦ ꯑꯥꯎ ꯑꯩꯅ ꯑꯈꯣꯏ ꯏꯃꯥꯟꯅꯕꯤ ꯑꯈꯣꯏ ꯑꯍꯨꯝꯗꯣ
ꯎꯝ
ꯏꯃꯥꯟꯅꯕꯤ ꯑꯃꯒ ꯑꯈꯣꯏ ꯑꯍꯨꯝꯗꯨ ꯁꯨꯝ ꯀꯩꯅꯣꯝꯃ ꯆꯥꯁꯤ ꯍꯥꯏꯕꯗꯤ ꯂꯩꯔꯒ ꯂꯨꯄꯥ ꯆꯥꯝ ꯆꯥꯝ ꯇꯪ ꯈꯥꯏꯒꯠꯅꯔꯁꯨ ꯑꯩꯈꯣꯏ ꯑꯍꯨꯝꯗꯤ ꯀꯣꯟꯅꯅꯤ ꯅꯠꯇ꯭ꯔꯥ ꯌꯦꯟ ꯀꯦꯖꯤ ꯑꯃ ꯂꯩꯔꯒ ꯀꯦꯖꯤ ꯑꯃꯗꯁꯨ ꯀꯦꯖꯤ ꯇꯪꯈꯥꯏ ꯑꯃꯅ ꯀꯣꯟꯅꯅꯤꯗ ꯑꯈꯣꯏ ꯑꯍꯨꯝ ꯑꯗꯨꯒ ꯃꯟꯖꯨ ꯑꯦ ꯏꯃꯥꯟꯅꯕꯤꯒꯤ ꯍꯤꯡꯒꯣꯟꯗ ꯑꯣꯏꯔꯁꯨ ꯑꯗꯨꯗꯨꯒ ꯀꯩꯅꯣ ꯎꯝ ꯑꯗꯨꯝ ꯌꯥꯅꯤꯗꯅ
ꯑ ꯀꯣꯏꯔꯨꯁꯤ ꯌꯥꯔꯦ ꯅꯨꯃꯤꯠꯇꯨꯗ
ꯑꯥꯎ ꯍꯣꯏ ꯑꯗꯨꯗꯤ ꯊꯝꯃꯁꯤ ꯀꯣ
ꯎꯝ ꯎꯝ ꯊꯝꯃꯁꯤ
ꯅꯪ ꯑꯃꯨꯛ ꯇꯧꯔꯛꯑꯣ
ꯍꯣꯏ ꯍꯣꯏ ꯎꯝ